ꯇꯥꯕ꯭ꯔꯣ ꯆꯥꯛ ꯆꯥꯔ ꯕꯣ
ꯆꯥꯗ꯭ꯔꯤ ꯆꯥꯔꯦ
ꯀꯩ ꯃꯊꯦꯜ ꯆꯥꯔ ꯒꯦ
ꯁꯧꯒ꯭ꯔꯤꯅꯦ ꯀꯥꯡꯍꯧ ꯅꯦ ꯑꯉꯦꯠꯇꯅꯦ
ꯌꯥꯝ ꯍꯥꯎꯅ ꯆꯥꯏꯀꯣ
ꯈꯣꯏꯗꯤ ꯑ ꯍꯥꯎ ꯍꯥꯎꯕ ꯆꯥꯏꯌꯦ ꯅꯨꯡꯇꯤꯒꯤ
ꯑꯈꯣꯏ ꯒꯤꯗꯤ ꯈꯣꯏꯗꯤ ꯁꯔꯦꯡ ꯊꯣꯡꯕ ꯆꯥꯏꯌꯦ ꯌꯥꯝ ꯍꯥꯎꯋꯦ
ꯀꯨꯏꯔꯦꯗ ꯁꯔꯦꯡꯗ ꯆꯥꯈꯤꯗꯕ
ꯅꯪꯕꯨ ꯌꯥꯝꯅ ꯂꯥꯏꯔ ꯔꯕꯣ
ꯂꯥꯏꯔꯔꯦ ꯏꯅꯥꯛ ꯈꯨꯨꯟꯗ꯭ꯔꯦ
ꯍꯤꯡꯒꯣꯜ ꯅꯨꯡꯒꯗꯣ ꯈꯔ ꯀꯣꯏꯁꯜ ꯂꯨꯅꯦ ꯅꯪꯕꯣ
ꯃꯇꯦꯛ ꯃꯇꯦꯛ ꯀꯣꯏꯔꯝꯕꯅꯦ ꯏꯁꯤꯡ ꯆꯥꯎꯈꯠ ꯂꯛꯄꯗ ꯂꯣꯏꯅ ꯊꯨꯝꯖꯤꯟꯈ꯭ꯔꯦ
ꯑꯁ ꯅꯣꯏꯒꯤ ꯂꯝꯗꯨꯁꯨ ꯏꯁꯤꯡ ꯌꯥꯝ ꯆꯥꯎꯃꯟꯕ ꯂꯝ ꯑꯣꯏꯕꯖꯥꯠꯅꯤ
ꯏꯁꯤꯡ ꯈꯔ ꯊꯨꯝꯒꯜꯂꯦ ꯏꯁꯤꯡ ꯀꯥꯏꯔꯛꯄ ꯈꯨꯗꯤꯡꯒꯤ ꯑꯗꯨꯝ ꯊꯨꯝꯃꯦ
ꯎꯝ
ꯅꯣꯏꯗꯤ ꯌꯥꯝ ꯅꯨꯡꯉꯥꯏꯔꯝꯒꯅꯤ ꯏꯁꯤꯡ ꯊꯨꯝꯗꯕ ꯃꯐꯝꯗ ꯂꯩꯕ ꯅꯤꯅ
ꯍꯣꯏ
ꯀꯩꯗꯧ ꯔꯝꯃꯤꯅꯣ
ꯇꯦꯡ ꯇꯦꯡ ꯍꯣꯏ ꯑꯧ ꯑꯩꯅ ꯈꯔ ꯀꯩꯀꯩꯅꯣ ꯈꯔ ꯍꯥꯏꯈꯤ ꯕꯅꯤ ꯅꯪꯒꯤ ꯄꯥꯎ ꯑꯃ ꯑꯃꯨꯛꯇ ꯌꯦꯡꯕꯤꯌꯨ ꯃꯤꯠꯌꯦꯡ ꯇꯥꯕꯤꯌꯨ
ꯆꯦꯡꯉꯦ ꯎꯔꯦ ꯍꯥꯏꯕ ꯑꯗꯨꯃꯣꯏ ꯇꯧ꯭ꯔꯦ
ꯎꯝ ꯍꯧꯖꯤꯛꯀꯥꯟꯖꯤ ꯌꯥꯝꯅ ꯁꯥꯏꯗ
ꯑꯩ ꯂꯩꯕꯝ ꯈꯪꯗꯗꯅ ꯑꯩꯒ ꯂꯩꯃꯤꯟꯅꯕꯗꯣ ꯃꯄꯥꯟ ꯊꯣꯛꯈ꯭ꯔꯦ ꯃꯄꯥꯟꯗ ꯍꯛꯆꯤꯛ ꯂꯥꯡꯒꯦꯅ
ꯏꯁꯤꯡ ꯃꯥꯏꯁꯤꯡꯅ ꯍꯦꯟꯅ ꯋꯥꯏ ꯑꯈꯣꯏ ꯁꯣꯝꯗꯗꯤ
ꯈꯣꯏꯒꯤꯁꯨ ꯏꯁꯤꯡ ꯇꯥꯗꯕ ꯀꯨꯏꯔꯦ
ꯎꯝ ꯆꯥꯡ ꯌꯥꯝꯅ ꯅꯥꯏꯗꯕ꯭ꯔꯣ ꯅꯣꯏꯗꯨꯕꯨ
ꯆꯥꯡ ꯌꯥꯝꯅ ꯅꯥꯏꯗꯦ ꯏꯁꯤꯡꯗꯤ ꯌꯥꯝ ꯋꯥꯔꯦ
ꯅꯪꯒꯤ ꯈꯨꯠꯁꯦ ꯈꯤꯇꯪ ꯂꯦꯡꯕ ꯃꯥꯜꯜꯂꯤꯦ
ꯑꯩꯒꯤ ꯈꯨꯠꯁꯦ
ꯎꯝ
ꯍꯧꯖꯤꯛ ꯀꯩꯝ ꯇꯧꯗ꯭ꯔꯕꯣ
ꯀꯩꯅꯣꯒ ꯑꯧ ꯍꯧꯖꯤꯛ ꯑꯃꯨꯛ ꯀꯩꯝ ꯇꯧꯗ꯭ꯔꯦ ꯂꯦꯡꯗꯕꯒꯤ
ꯍꯨꯝ
ꯊꯕꯛꯇꯤ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯊꯕꯛ ꯑꯗꯨꯝ ꯆꯜꯂꯤꯠ ꯑꯗꯨꯝ ꯇꯧꯔꯤ ꯑꯍꯣꯡꯕ ꯂꯩꯇꯦ ꯑꯑꯣꯟꯕ ꯂꯩꯇꯦ
ꯎꯝ ꯊꯕꯛꯁꯦ ꯂꯣꯏꯔꯒ ꯀꯝꯗꯧꯁꯦ ꯍꯥꯏꯅꯣ
ꯊꯕꯛꯁꯦ ꯂꯣꯏꯔꯒ ꯆꯥꯟꯅꯕ ꯑꯃ ꯇꯧꯔꯁꯤ꯭ꯔꯥꯅ ꯈꯜꯂꯤ
ꯑꯩꯗꯤ ꯖꯒꯣꯏꯒꯤ ꯑꯣꯖꯥ ꯑꯣꯏꯒꯦ ꯈꯜꯂꯤꯌꯦ
ꯎꯝ ꯅꯪꯗꯤ ꯍꯥꯟꯅꯗꯒꯤꯁꯨ ꯖꯒꯣꯏ ꯌꯥꯝ ꯄꯥꯝꯖꯔꯛꯄꯅꯤꯅ
ꯦꯡꯇꯦꯡ ꯇꯥꯡ ꯤꯡ ꯇꯦꯡ ꯇꯥꯡ ꯇꯧꯔꯒ
ꯀꯣꯏ ꯇꯝꯕꯤ
ꯈꯪꯗꯦꯗ ꯀꯩ ꯍꯥꯏꯗꯣꯏꯅꯣ ꯍꯥꯏꯕꯒ ꯈꯪꯗ꯭ꯔꯦ ꯁꯅꯒ ꯁꯥꯕꯖꯤꯗ ꯀꯨꯏꯔꯦ ꯀꯨꯏꯔꯦ ꯑꯃꯨꯛꯇꯪꯗꯤ ꯄꯨꯟꯕ ꯌꯥꯕꯖꯥꯠꯅꯤ
ꯑꯃꯨꯛꯇꯪꯗꯤ ꯄꯨꯟꯁꯤ ꯌꯦꯟꯖꯥꯡ ꯍꯥꯎꯕ ꯑꯃ ꯊꯣꯡꯉꯒ
ꯑꯗꯨꯅꯦ ꯏꯆꯦꯜꯂꯣ ꯑꯗꯨꯁꯨ ꯀꯧꯁꯤꯜꯂꯒ ꯑꯩꯈꯣꯏ ꯈꯔ ꯄꯨꯜꯂꯒ ꯋꯥꯔꯤ ꯈꯔ ꯁꯨꯊꯔꯒ ꯇꯧꯗ꯭ꯔꯕꯗꯤ ꯌꯥꯔꯔꯣꯏ
ꯀꯨꯏꯔꯦ ꯑꯗꯨꯃꯥꯏꯅ ꯄꯨꯟꯈꯤꯗꯕ
ꯑꯗꯨꯅꯤ
ꯊꯥꯏꯅ ꯑꯃꯨꯛ ꯄꯨꯟꯈꯤꯕꯗꯒꯤ ꯄꯨꯟꯕ ꯐꯪꯗ꯭ꯔꯦ ꯃꯥꯒꯤ ꯃꯥꯒꯤ ꯊꯕꯛꯀꯤ ꯂꯣꯏ ꯆꯠꯅꯈꯤꯗꯅ
ꯈꯪꯗ꯭ꯔꯦꯗ ꯇꯧꯔꯤꯁꯦ ꯄꯨꯟꯁꯤꯁꯦ ꯁꯨꯝ ꯁꯨꯝ ꯂꯥꯞꯊꯣꯛꯅꯔꯛꯑꯦ ꯇꯧꯔꯤꯁꯦ
ꯁꯤꯅꯦꯅꯦ ꯄꯨꯟꯁꯤ ꯍꯥꯏꯔꯤꯁꯦ ꯈꯔ ꯂꯩꯔꯗꯤ ꯎꯅꯕ ꯐꯪꯉꯔꯣꯏꯗꯕꯅꯤꯅꯤ
ꯑꯗꯩ ꯈꯔ ꯂꯩꯔꯒꯅ ꯀꯥꯎꯅꯈꯤꯕꯒꯨꯝꯕ
ꯀꯥꯎꯅꯈꯤꯕꯁꯨ ꯑꯦ ꯅꯪꯂ ꯂꯣ ꯅꯪꯗꯤ ꯊꯥꯏꯅ ꯑꯩꯈꯣꯏ ꯄꯨꯜꯂꯝꯕꯗꯨꯣ ꯅꯠꯇ꯭ꯔꯣ ꯑꯗꯨ ꯅꯠꯇ꯭ꯔꯣ ꯀꯥꯏꯅ
ꯑꯗꯨꯒ ꯀꯩꯅꯣꯁꯤꯁꯨ ꯌꯥꯝ ꯅꯥꯔꯦ ꯆꯦꯡ ꯆꯥꯏꯐꯝꯁꯤꯁꯨ ꯌꯥꯝ ꯅꯥꯔꯦ
ꯇꯨꯝꯅꯤꯡꯉꯕꯣ ꯅꯪꯕꯣ
ꯇꯨꯝꯅꯤꯡꯉꯝꯕꯅꯤ ꯑꯗꯣ ꯇꯨꯝꯅꯤꯡꯗ꯭ꯔꯦ ꯐꯈ꯭ꯔꯦ
ꯀꯔꯤꯒꯤꯅꯣꯅꯦ
ꯈꯪꯗꯦ ꯃꯤꯠꯁꯦ ꯀꯟꯁꯤꯟꯈ꯭ꯔꯦ ꯉꯁꯥꯏ ꯅꯨꯡꯊꯤꯟꯗꯒꯤ ꯑꯗꯨꯝ ꯀꯟꯁꯤꯜꯂꯒ ꯂꯩꯔꯕꯅꯦ
ꯍꯣꯏ ꯑꯗꯨꯕꯨꯗꯤ ꯑꯗꯨꯝ ꯃꯤꯠꯇꯣ ꯄꯥꯡꯊꯣꯛꯑꯒ ꯑꯗꯨꯝ ꯂꯩꯕꯒꯤ ꯋꯥꯕ ꯅꯥꯕ ꯑꯣꯏꯔꯝꯒꯅꯤꯌꯦ
ꯍꯣꯏ
ꯈꯔ ꯈꯔꯁꯨ ꯎꯏꯁꯟ ꯎꯏꯁꯜꯂ ꯂꯩꯕ ꯐꯩꯗ
ꯍꯣꯏ ꯏꯁꯤꯜꯂꯒ ꯑꯗꯨꯝ ꯂꯩꯈ꯭ꯔꯒꯦ
ꯎꯝ ꯌꯨꯝꯗꯒ ꯏꯗ ꯆꯠꯇ꯭ꯔꯕꯣ ꯍꯟꯗꯛꯁꯤꯕꯣ
ꯆꯠꯄ ꯐꯪꯗ꯭ꯔꯦ ꯊꯕꯛ ꯌꯥꯝꯅ ꯆꯤꯟꯗꯅ ꯌꯨꯝ ꯆꯠꯄꯁꯨ ꯐꯪꯗ꯭ꯔꯦ
ꯅꯪꯒꯤ ꯍꯟꯗꯛꯀꯤ ꯊꯕꯛꯀꯤ ꯄꯣꯠꯁꯦ ꯈꯔ ꯆꯥꯎꯕ ꯃꯥꯜꯂꯤꯀꯣ
ꯎꯝ ꯆꯥꯦ ꯄꯩꯁꯥ ꯁꯈꯔ ꯆꯥꯎꯅꯤ ꯊꯕꯛ ꯁꯨꯈꯔ ꯍꯍ
ꯑꯣ ꯐꯩꯅꯦ ꯀꯟꯅ ꯍꯣꯠꯅꯧ ꯀꯟꯅ ꯍꯣꯠꯅꯧ
ꯍꯣꯠꯅꯕ ꯀꯟꯃꯟꯕꯒꯤ ꯍꯤꯡꯉꯕ ꯍꯥꯏꯕꯗꯨꯅꯤꯗ
ꯃꯥꯅꯤ ꯃꯥꯅꯤ ꯑꯅꯥ ꯑꯌꯦꯛ ꯌꯥꯎꯗꯅꯅꯦ ꯅꯨꯡꯉꯥꯏꯅ ꯏꯪꯅ ꯆꯤꯛꯅ ꯂꯩꯒꯗꯕꯅꯦ ꯍꯛꯆꯥꯡ ꯐꯕꯅ ꯂꯟꯅꯤ
ꯑꯗꯨ ꯈꯜꯂꯒ ꯍꯤꯡꯉꯤꯕꯅꯤ ꯑꯩꯁꯨ
ꯑꯩꯁꯨ ꯀꯌꯥ ꯆꯠꯇ꯭ꯔꯦꯗ ꯑꯩꯈꯣꯏ ꯌꯨꯝꯗꯒ ꯃꯔꯤꯁꯤꯦ ꯏꯂꯥꯞ ꯂꯥꯞꯅꯔꯦ ꯍꯥꯏꯇꯥꯔꯦ
ꯊꯕꯛ ꯃꯇꯝꯗ ꯌꯥꯗ꯭ꯔꯗꯅ ꯃꯤꯁꯤꯡꯁꯦ
ꯍꯣꯏ
ꯇꯧꯅꯔꯤꯕ ꯑꯩ ꯈꯛꯇꯪ ꯑꯣꯏꯔꯝꯗ꯭ꯔꯦ
ꯎꯝ ꯑꯩꯈꯣꯏ ꯌꯨꯝꯗ ꯍꯩꯅꯧ ꯌꯥꯝ ꯄꯥꯜꯂꯦ ꯑꯩꯅ ꯌꯨꯝ ꯆꯠꯄ ꯀꯥꯟꯗ ꯄꯨꯔꯛꯑꯒ ꯅꯪꯉꯣꯟꯗ ꯄꯤꯕꯤꯒꯦ
ꯍꯣꯏ ꯑꯩꯒꯤ ꯈꯔ ꯄꯨꯔꯛꯑꯣ ꯀꯨꯏꯔꯦ ꯆꯥꯈꯤꯗꯕ
ꯑꯗꯨꯅ
ꯎꯝ ꯍꯧꯖꯤꯛꯇꯤ ꯀꯌꯥ ꯆꯥꯕ ꯐꯪꯗ꯭ꯔꯦꯗ ꯏꯅꯧꯒꯁꯦ
ꯍꯧꯖꯤꯛꯀꯥꯟꯗꯤ ꯎ ꯋꯥꯁꯦ ꯄꯪꯌꯥꯟꯗ ꯌꯥꯟꯊꯠꯅꯕꯁꯤꯗꯅꯦ
ꯃꯥꯅꯦ ꯍꯋꯥ ꯅꯨꯡꯁꯤꯠꯁꯨ ꯐꯠꯇ꯭ꯔꯤꯁꯦ
ꯃꯥꯅꯦ ꯁꯣꯔꯣꯟꯅꯕ ꯅꯨꯡꯁꯤꯠꯀꯁꯦ ꯂꯩꯅꯔꯒ ꯍꯣꯠꯅꯔꯛꯀꯗꯣꯔꯤꯕꯅꯤ ꯈꯔ ꯂꯩꯔꯗꯤ
ꯈꯔ ꯆꯥꯎꯈꯠꯄ ꯃꯐꯝꯗꯗꯤ ꯂꯩꯅꯔꯕꯣꯅꯤꯗ
ꯎꯝ ꯑꯩꯈꯣꯏ ꯁ꯭ꯋꯥꯏꯗꯗꯤ ꯈꯔ ꯍꯣꯡꯉꯦ ꯍꯥꯏꯒꯗꯣ ꯍꯥꯏꯒꯗꯣ ꯎꯝ ꯕꯣꯔꯥ ꯑꯅꯤꯃꯤꯂꯥꯒ ꯆꯥꯗ꯭ꯔꯕꯣ
ꯣꯔꯥ ꯀꯛꯁꯦ ꯇꯣꯏꯅ ꯆꯥꯗ꯭ꯔꯦ ꯃꯔꯛꯇ ꯈꯔ ꯆꯥꯕ ꯅꯠꯇꯅ
ꯑꯣ
ꯐꯩꯌꯦ
ꯗꯦꯗꯥ ꯌꯥꯝ ꯍꯣꯡꯉꯤ ꯊꯥꯏꯅꯒ ꯍꯧꯖꯤꯛꯀ
ꯈꯣꯡꯁꯤꯁꯨ ꯂꯦꯞꯍꯟꯕꯅ ꯋꯥꯕ ꯍꯥꯏꯕꯗꯣ ꯑꯣꯏꯔꯦ ꯑꯩꯁꯦ
ꯉꯥꯏꯍꯥꯛꯁꯨ ꯐꯝꯗꯣꯛꯎꯗꯅ
ꯑꯣ ꯑ ꯐꯔꯛ ꯑꯃ ꯏꯇꯥ ꯇꯥꯈ꯭ꯔꯦ ꯇꯧꯔꯤꯁꯦ ꯑꯗꯨꯝ ꯐꯖꯅ ꯇꯥꯔꯤꯕ ꯅꯠꯇ꯭ꯔꯣ
ꯎꯝ
ꯑꯩꯗꯤ ꯑꯩꯈꯣꯏꯒꯤ ꯍꯧꯪꯗꯣꯡꯗꯣ ꯌꯥꯝꯅ ꯅꯤꯡꯁꯤꯡꯉꯤ ꯃꯥ ꯂꯩꯇꯕꯁꯦ ꯏꯍꯥꯡ ꯍꯥꯡꯉꯦ ꯌꯨꯝꯁꯨ
ꯏꯆꯤꯆꯤ ꯑꯃꯅꯤ
ꯀꯩ ꯍꯥꯏꯗꯅꯣ ꯈꯪꯗ꯭ꯔꯦꯗ ꯇꯧꯔꯤꯁꯦ ꯑꯩꯗꯤ ꯄꯛꯅꯧꯃꯛꯇ ꯅꯣꯛꯅꯤꯡꯈ꯭ꯔꯦ ꯍꯨꯏꯖꯥꯎ ꯑꯃꯁꯨ ꯂꯥꯛꯑꯦ ꯇꯧꯔꯤꯁꯦ ꯏꯅꯥꯛꯇ
ꯅꯥꯀꯟꯗ ꯐꯔꯛ ꯇꯥꯕꯁꯨ ꯌꯥꯝꯅ ꯌꯥꯎꯔꯦ
ꯑꯁ ꯍꯀꯦꯌꯥꯇ ꯑꯗꯨꯗ꯭ꯔꯦ ꯑꯗꯨ
ꯍꯣꯏ ꯌꯥꯎꯅ ꯑꯗꯨꯝ ꯀꯣꯏꯁꯟꯗꯅ ꯂꯩꯔꯕꯅꯤ
ꯑꯗꯨꯗꯤ ꯑꯆꯤꯛꯄ ꯈꯔ ꯊꯤꯗ꯭ꯔꯕꯗꯤ ꯌꯥꯔꯔꯣꯏ
ꯑꯆꯤꯛꯄ ꯃꯐꯝꯗ ꯋꯥꯔꯦꯡ ꯁꯩꯔꯦꯡ ꯈꯔ ꯏꯅꯤꯡꯉꯛꯄꯒꯤ ꯏꯍꯨꯜ ꯑꯃ ꯐꯥꯎꯔꯛꯏ
ꯀꯔꯤ ꯍꯥꯏꯅ ꯍꯥꯏꯔꯁꯤꯒꯦ ꯅꯐꯝꯗ
ꯅꯪꯒꯤ ꯏꯁꯩ ꯇꯥꯈꯤꯗꯕꯁꯨ ꯌꯥꯝꯅ ꯀꯨꯏꯔꯦ
ꯑꯩꯁꯨ ꯅꯪꯒꯤ ꯏꯁꯩ ꯇꯥꯈꯤꯗꯕ ꯌꯥꯝꯅ ꯀꯨꯏꯔꯦ ꯑꯩꯅ ꯖꯒꯣꯏ ꯁꯥꯕꯤꯅꯤ ꯅꯪꯅ ꯏꯁꯩ ꯁꯛꯄꯤꯅꯤ ꯅꯪꯅ ꯁꯛꯂꯛꯄ ꯏꯁꯩꯒꯤ ꯇꯟꯊꯥꯗ ꯑꯩꯅ ꯖꯒꯣꯏ ꯁꯥꯖꯕꯅꯤ ꯑꯎꯕ ꯃꯤꯅꯗꯤ ꯉꯥꯎꯔꯦ ꯀꯥꯏꯅꯗꯤ ꯍꯥꯏꯅꯔꯝꯃꯅꯤ
ꯁꯣꯏꯗ꯭ꯔꯕꯅꯤ ꯍꯌꯦꯡ ꯅꯣꯡꯉꯥꯟꯕꯒ
ꯊꯕꯛ ꯊꯧꯔꯝ ꯑꯔꯨꯕ ꯑꯃ ꯄꯥꯏꯈꯠꯂꯤ ꯍꯥꯏꯕꯗꯤ ꯈꯪꯗꯕꯅꯤꯅ ꯑꯉꯥꯎꯕꯅꯦ ꯍꯥꯏꯔꯝꯗꯣꯏꯅꯦ ꯑꯃꯔꯣꯝꯗꯁꯨ ꯑꯉꯥꯎꯕꯅꯤꯗ ꯑꯉꯥꯎꯕ ꯑꯣꯏꯕꯅ ꯐꯔꯦꯗ
ꯇꯁꯦꯡꯅꯗꯨꯝ ꯉꯥꯎꯅꯤꯡꯉꯕꯅꯤ ꯉꯥꯎ ꯌꯥꯗꯕꯒꯤ ꯍꯤꯡꯉꯕꯅꯤ
ꯑꯗꯨ ꯇꯥꯏꯍꯦ ꯉꯥꯏꯕꯁꯦ ꯋꯥꯗ꯭ꯔꯥ ꯉꯥꯏꯕꯒꯤ ꯑꯋꯥꯕꯁꯤꯗꯤ ꯉꯥꯏꯔꯤꯕ ꯃꯤꯗꯨꯗꯛꯇ ꯈꯪꯉꯝꯒꯅꯤ ꯍꯥꯏꯅꯤꯡꯕ ꯋꯥꯍꯩꯗꯤ ꯀꯌꯥ ꯑꯃ ꯂꯩꯕꯅꯤ ꯑꯗꯨꯕꯨ ꯃꯇꯝꯁꯦ ꯀꯌꯥ ꯐꯪꯗꯕꯅ ꯅꯐꯝꯗ ꯋꯥꯔꯤ ꯁꯥꯟꯅꯕꯒꯤ ꯇꯥꯟꯖꯥꯁꯨ ꯌꯥꯝ ꯂꯩꯇꯕꯅ ꯈꯨꯗꯣꯡ ꯑꯃ ꯏꯆꯥ ꯆꯥꯗ꯭ꯔꯦ ꯇꯧꯔꯤꯁꯦ
ꯃꯥꯅꯤ ꯃꯥꯅꯤ
ꯊꯥꯞꯂꯕ ꯃꯤꯔꯝꯗ ꯂꯩꯍꯧ ꯊꯥꯞꯂꯕ ꯃꯤꯔꯝꯂꯦꯟꯗ ꯂꯩꯍꯧꯔꯕ ꯅꯍꯥꯛꯄꯨ ꯅꯤꯡꯁꯤꯡꯉꯒ ꯑꯩꯁꯨ ꯂꯦꯟꯂꯤꯕꯅꯤ ꯄꯨꯟꯁꯤꯁꯦ ꯐꯖꯕ ꯋꯥꯍꯩ ꯀꯌꯥ ꯑꯃ ꯍꯥꯏꯅꯤꯡꯕꯅꯤ ꯑꯗꯨꯕꯨ ꯊꯣꯛꯂꯛꯇ꯭ꯔꯦ ꯆꯤꯟꯗꯒ ꯑꯃꯠꯇ
ꯊꯃꯣꯏꯗ ꯑꯗꯨꯝ ꯍꯥꯏꯔꯣ ꯊꯃꯣꯏꯗ ꯑꯗꯨꯝ ꯇꯥꯔꯒꯦ
ꯑꯁ ꯑꯩꯗꯤ ꯁꯥꯍꯤꯇ꯭ꯌꯥꯁꯦ ꯋꯥꯡꯉꯦꯍꯦ ꯏꯕꯥꯅꯤꯒꯤ ꯁꯥꯍꯤꯇ꯭ꯌꯥꯒꯤ ꯑꯣꯖꯥ ꯑꯣꯏꯔꯗꯤ ꯖꯒꯣꯏꯒꯤ ꯑꯣꯖꯥ ꯍꯦꯛ ꯑꯣꯏꯕ ꯑꯗꯨꯅꯗꯤ ꯍꯦꯟꯅ ꯐꯥꯕꯖꯥꯠ ꯖꯒꯣꯏꯒꯤꯌꯦ ꯁꯥꯍꯤꯇ꯭ꯌꯒꯤ ꯍꯥꯏꯕ ꯈꯪꯗꯦꯗ ꯏꯔꯥꯡ ꯂꯥꯡꯏ ꯋꯈꯥꯜꯁꯦ ꯀꯣꯛꯀ ꯏꯉꯥꯎ ꯉꯥꯎꯔꯤ ꯇꯧꯔꯤꯁꯦ ꯑꯔꯨꯕ ꯄꯔꯤꯈ꯭ꯌꯥ ꯑꯃ ꯊꯥꯕꯒꯨꯝꯕꯅꯦ ꯑꯔꯨꯕ ꯋꯥꯔꯤ ꯑꯃ ꯏꯕꯒꯨꯝꯕꯅꯤ
ꯑꯔꯨꯕ ꯄꯔꯤꯈ꯭ꯌꯥ ꯑꯃꯅꯦ ꯄꯨꯟꯁꯤꯁꯦ
ꯄꯨꯟꯁꯤꯕꯨ ꯀꯥ ꯍꯦꯟꯅ ꯅꯩꯅꯔꯨꯕꯁꯨ ꯆꯨꯝꯗꯦꯗ ꯇꯨꯡꯒꯤꯗꯃꯛ ꯌꯥꯝ ꯍꯦꯟꯅ ꯋꯥꯁꯤꯜꯂꯨꯕꯁꯨ ꯆꯨꯝꯗꯦꯗ
ꯆꯨꯝꯃꯤ ꯆꯨꯝꯃꯤ ꯅꯪꯒꯤ ꯋꯥꯗꯁꯨ
ꯍꯧꯈ꯭ꯔꯕ ꯄꯨꯟ